ꯍꯂꯣ ꯍꯜꯂꯣ ꯑꯣ ꯇꯥꯔꯦ ꯇꯥꯔꯦ ꯏꯇꯥ ꯑꯁꯤ ꯇꯥꯗꯣ ꯍꯧꯖꯤꯛꯐꯥꯎꯒꯤ ꯇꯧꯔꯝꯃꯤꯒꯦ ꯒꯤ ꯇꯕꯣ
ꯑꯁ ꯑꯦꯛꯖꯥꯝꯁꯨ ꯀꯨꯏꯁꯟꯂꯛ ꯐꯠꯇ꯭ꯔꯕꯅꯤꯅꯅ ꯁꯨꯝ ꯂꯥꯏꯔꯤꯛ ꯌꯦꯡꯉꯝꯕꯅꯤ ꯏꯇꯥ
ꯑꯁ ꯑꯩꯁꯨ ꯑꯗꯨꯣ ꯈꯔ ꯍꯪꯅꯒꯦꯅ ꯈꯜꯂꯒ ꯇꯧꯔꯛꯏꯅꯦ ꯑꯩꯁ ꯏ ꯏꯇꯥꯥꯗ ꯑꯦꯛꯖꯥꯝ ꯃꯌꯥꯝ ꯗ ꯊꯥꯁꯦ ꯍꯥꯏꯅꯕꯗꯣ ꯍꯧꯖꯤꯗꯤ ꯑꯦꯛ ꯌꯥꯝꯁ ꯀꯨꯏꯗ꯭ꯔꯦꯗꯅ ꯍꯟꯗꯛ ꯊꯥꯁꯤ ꯃꯅꯨꯡꯗ ꯑꯣꯏꯗꯅ ꯑꯗꯨ ꯃꯌꯥꯝꯒꯤ ꯇꯧꯔꯛ ꯄꯣ ꯑꯣꯏꯕꯅꯤꯅꯅꯦ ꯑꯊꯥ ꯁꯥꯏꯅꯤ ꯑꯈꯣꯏ ꯃ ꯑ ꯑ ꯑꯩꯈꯣꯏ ꯑꯦꯛꯖꯥꯝ ꯈꯨꯏꯒꯤ ꯀ꯭ꯂꯥꯁ ꯈꯛꯇꯒꯤ ꯊꯥꯔꯗꯤ ꯐꯕ ꯅꯠꯇꯕꯅꯤꯅ ꯃꯌꯥꯝꯒꯤ ꯊꯥꯔꯛꯄ ꯑꯣꯏꯕꯅꯤꯅ ꯑꯗꯨꯝ ꯀꯣꯏꯁꯟꯗꯣ ꯑꯗꯨꯝ ꯃꯃꯥꯡꯗ ꯊꯥꯔꯨꯕꯗꯨꯁꯨ ꯌꯥꯝꯅ ꯂꯨꯏꯗꯅ ꯍꯥꯏꯗꯤ ꯑꯩꯈꯣꯏꯗꯣ ꯑꯦꯛꯖꯥꯝꯗꯣ ꯐꯖꯅ ꯅꯛꯁꯟꯅꯕ ꯑꯣꯏꯕꯒꯤ ꯐꯖꯅꯁꯨ ꯐꯍꯥꯎꯗꯦꯗꯅ ꯗꯣ ꯍꯟꯗꯛꯇꯤ ꯈꯤꯇꯪ ꯄꯥꯔ ꯏꯇꯥꯒ ꯇꯥꯟꯅꯔꯒꯅꯦ ꯍꯥꯏꯗꯤ ꯀꯃꯥꯏꯅ ꯍꯥꯏꯗꯤ ꯑꯦꯛꯖꯥꯝꯁꯦ ꯀꯃꯥꯏꯅ ꯐꯥꯎꯁꯤ ꯈꯣꯠꯁꯤꯒꯦ ꯑꯗꯣ ꯏꯇꯥꯗ ꯇꯥꯟꯅꯖꯦꯅ ꯑꯩꯁꯨ ꯐꯣꯟ ꯇꯧꯔꯛꯄꯅꯦꯕ ꯗꯦꯇꯗꯤ ꯀꯌꯥꯝ ꯄꯥꯔꯒ ꯀꯃꯥꯏ ꯇꯧꯔꯒꯦ
ꯑꯁ ꯃꯦ ꯃꯦꯁ ꯁꯣꯠꯂꯝꯕꯅꯦ ꯔꯃꯦ ꯃꯒꯤ ꯃꯨ ꯑꯪꯀ ꯐꯣꯟꯗꯣ ꯇꯥꯎ ꯌꯥꯗꯗꯅꯅꯦ ꯑꯩꯁꯦ ꯃꯊꯥ ꯁꯥꯗꯅ ꯂꯩꯔꯃꯤꯅꯤ ꯉꯍꯥꯛ ꯂꯩꯔꯤ ꯏꯇꯥꯗ ꯐꯣꯟ ꯇꯧꯔꯛ ꯀꯥꯟꯗ ꯆꯦꯞꯇꯔ ꯅꯝꯕꯔ ꯇ꯭ꯋꯦꯟꯇꯤ ꯑꯥꯏꯠꯀꯤꯗꯣ ꯑꯝꯇ ꯇꯥꯛ ꯅ ꯍꯥꯏꯒꯦꯅ ꯇꯧꯕꯅꯦ ꯅ ꯅꯪꯗꯤ ꯅꯍꯥꯟ ꯁꯥꯔꯅ ꯍꯣꯠꯂꯀꯥꯟꯗ ꯒ꯭ꯌꯥꯟ ꯇꯥꯈ꯭ꯔꯦꯗꯅ ꯑꯩꯗꯨꯗꯤ ꯌꯥꯎꯍꯧꯗ꯭ꯔꯕꯅꯤꯅ ꯑꯗꯨꯒꯤ ꯖꯒꯥꯗꯣ ꯒ꯭ꯌꯥꯟ ꯇꯥꯗ꯭ꯔꯦꯕ ꯑꯗꯨꯗꯨꯒꯤ ꯏꯇꯥꯗ ꯍꯥꯡꯖꯤꯔꯥꯅ ꯈꯜꯂꯝꯕꯗ ꯉꯥꯏꯔꯤ ꯅꯪꯅ ꯐꯣꯟ ꯇꯧ ꯌꯥꯝ ꯇꯥꯟ ꯇꯥꯔꯤ ꯑꯗꯣ ꯍꯣꯔꯦꯟ ꯉ ꯉꯍꯥꯛ ꯂꯩꯔꯒ ꯇꯥꯛꯑꯣ ꯑꯩꯁꯨꯅꯦ ꯑꯉꯥꯡꯒꯩ ꯁꯣ ꯅꯥꯀꯟꯗ ꯂꯥꯡꯕꯁꯤꯅꯅꯦ ꯇꯥꯕꯝꯕꯨꯗꯤ ꯈꯪꯉꯔꯣꯏꯕ ꯒ꯭ꯌꯥꯟ ꯇꯥꯍꯧꯔꯔꯣꯏꯕ ꯇꯥꯕꯨ ꯆꯥꯛ ꯏꯁꯤꯡꯒ ꯆꯥꯔꯕꯣ ꯀꯃꯥꯏ ꯀꯃꯥꯏꯟ ꯇꯧꯔꯒ ꯒꯦ
ꯆꯥ ꯕꯣꯏ ꯆꯥ ꯇꯣꯛꯄꯗ ꯉꯥꯏ ꯌꯦ ꯈꯣꯏ ꯃꯥꯅꯥꯅꯦ ꯁꯧꯒꯔꯤ ꯑꯃ ꯀꯣꯁꯣ ꯗꯣꯡꯉꯦ ꯈꯪꯉꯧ ꯃꯨꯉꯧꯔꯦ ꯑꯃꯅꯅꯦ ꯎ ꯃꯣꯔꯣꯛꯀ ꯀꯅꯣꯒ ꯉ ꯉꯥꯒ ꯇꯧꯔꯒ ꯃꯦꯠꯂꯦ ꯑꯁ ꯀꯌꯥꯗꯤ ꯍꯥꯎꯒꯔꯦ ꯑꯗꯨꯗ ꯍꯥꯏꯗꯤ ꯑꯦꯛꯖꯥꯒꯕꯨ ꯄꯨꯀꯥꯎ ꯀꯥꯎꯋꯦ ꯍꯥꯏꯗꯤ ꯑꯠ ꯆꯥꯅꯅꯕꯥ ꯍꯣꯠꯅ ꯃꯅ ꯍꯥꯏꯗꯤ ꯅꯨꯡꯁꯥꯁꯨ ꯁꯥꯕꯅꯤꯅꯅꯦ ꯍꯥꯏꯗꯤ ꯑꯗꯨꯝ ꯀꯥꯡꯁꯣꯏ ꯅꯨꯡꯁꯨ ꯑꯗꯨꯝ ꯍꯥꯎꯋꯅꯦ ꯍꯧꯖꯤꯛꯀꯥꯟꯗꯤ ꯑꯗꯨꯅ ꯁꯧꯒ꯭ꯔꯤꯗꯨꯁꯨ ꯑꯩꯅ ꯄꯥꯝꯖꯕꯒ ꯑꯣꯏꯔꯦ ꯑꯗꯩ ꯑꯩꯈꯣꯏ ꯃꯥꯥꯡꯒꯤꯅ ꯉꯁꯤꯃ ꯌꯥꯝ ꯍꯥꯎꯈ꯭ꯔꯦꯕ ꯑꯩꯗꯣ ꯅꯨꯆꯥ ꯇꯧꯕꯗ ꯉꯥꯏꯔꯦ ꯑꯗꯗꯤ ꯃꯊꯟꯗ ꯀꯣꯝ ꯊꯦꯡꯕꯗꯣ ꯅꯨꯡꯉꯥꯏꯔꯔꯣꯏꯅ ꯑꯩꯁꯨ ꯑꯦꯛꯖꯥꯝ ꯃꯌꯥ ꯑꯣꯏꯔꯁ ꯖꯨ ꯀꯣꯅꯨꯡ ꯐꯦꯡꯕꯤꯔꯝꯃꯦ ꯑꯗꯨꯃꯥꯏ ꯃꯇꯦꯡ ꯄꯥꯡꯕꯤꯔꯝꯃꯦ ꯑꯗꯨꯗꯨꯒ ꯑꯩꯁꯨ ꯉꯍꯥꯛ ꯂꯩ ꯌꯦꯡꯁꯤꯔꯥꯅ ꯂꯥꯏꯔꯤꯛꯇꯨ ꯄꯨꯊꯣꯛꯑꯝꯕꯅꯦ ꯑꯗꯥ ꯏꯇꯥꯗꯣ ꯅꯤꯡꯁꯤꯡꯉꯛꯄ ꯍꯥꯏꯗꯤ ꯏꯁꯀꯝ ꯍꯥꯏꯗꯤ ꯁꯨꯝ ꯃꯃꯥꯡꯗꯁꯨ ꯑꯗꯨꯝ ꯄꯥꯃꯤꯟꯅꯒꯤꯕ ꯑꯣꯏꯕꯅꯤꯅꯅꯦ ꯍꯟꯗꯛꯁꯨ ꯑꯗꯨꯝ ꯐꯖꯅ ꯄꯥꯃꯤꯟꯅꯔꯒ ꯃꯃꯥꯡꯁꯨ ꯄꯥꯃꯤꯟꯅꯕ ꯍꯥꯏꯖꯦ ꯄꯨꯔꯥꯅ ꯃꯇꯝꯗꯨ ꯁꯥꯡꯅ ꯂꯩꯒꯤꯗ꯭ꯔꯦꯗꯅ ꯍꯟꯗꯛꯅ ꯑꯃꯨꯛ ꯃꯇꯝꯖꯦ ꯈ ꯈꯤꯇꯪ ꯁꯥꯡꯅ ꯂꯩꯕꯅꯤꯅ ꯑꯗꯨꯝ ꯐꯖꯅ ꯄꯥꯝꯃꯤꯟꯅꯔꯒ ꯑꯦꯛꯖꯥꯝꯗꯣ ꯐꯥꯎꯕ ꯉꯝꯅꯕ ꯍꯣꯠꯅꯁꯦꯅ ꯍꯥꯏꯒꯦꯅ ꯏꯇꯥꯗ ꯑꯩꯁꯦ ꯀꯣꯜ ꯇꯧꯔꯛꯏꯅꯦ ꯏꯇꯥ ꯑꯗꯨ ꯌꯥꯏꯌꯦ ꯇꯥꯅ ꯃꯦꯠꯁ ꯇꯥꯛꯑꯣ ꯍꯥꯏꯕꯗꯣ ꯑꯗꯨꯝ ꯍꯣꯏ ꯑꯩꯒꯤ ꯑꯍꯩꯕꯑꯣꯏꯗ ꯑꯗꯨꯝ ꯇꯥꯛꯀꯦ ꯑꯗꯣ ꯀꯩꯒꯨꯝꯕ ꯈꯪꯗ꯭ꯔꯦ ꯍꯥꯏꯔꯒꯁꯨ ꯑꯩꯈꯣꯏꯒꯤ ꯂꯩꯔꯤꯕ ꯁꯦꯅꯤꯌꯔꯒꯤ ꯍꯥꯟꯅ ꯇꯧꯒꯤꯕꯁꯤꯡꯗꯣ ꯃꯣꯏꯗ ꯍꯥꯏꯐꯦꯠ ꯍꯪꯉꯥꯒꯅꯦ ꯁꯤ ꯇꯥꯛꯄꯤꯌꯨ ꯈꯣꯠꯂꯨ ꯍꯥꯏꯕꯗꯨ ꯑꯗꯨꯝ ꯌꯥꯔꯛꯀꯅꯤ ꯃꯣꯏꯖꯨ ꯍꯥꯏꯗꯤ ꯂꯥꯏꯔꯤꯛꯀꯤꯅꯦꯕꯨ ꯍꯥꯏꯔꯗꯤ ꯑꯗꯨꯝ ꯃꯃꯥꯡꯗꯁꯨ ꯑꯗꯨꯝ ꯃꯣꯏꯅ ꯑꯗꯨꯝ ꯇꯥꯛꯄꯤꯗꯅ ꯍꯥꯏꯕꯤꯕꯗꯣ ꯑꯣꯏꯗꯅ ꯑꯗ ꯃꯣꯏꯗ ꯑꯗꯨꯝ ꯍꯪꯉꯒꯖ ꯁꯨ ꯌꯥꯅꯤꯕ ꯑꯗꯨꯕꯨꯅꯤ ꯏꯇꯥ
ꯑꯥꯎ ꯏꯇꯥ ꯑꯩꯁꯨ ꯗꯨꯅꯦ ꯃꯦꯠꯁꯦ ꯈꯔ ꯅꯨꯡꯉꯥꯏꯇꯦ ꯋꯥ ꯍꯥꯏꯗꯤ ꯍꯣꯠꯄ ꯀꯌꯥꯗꯣ ꯐꯣꯔꯃꯨꯂꯥꯗꯣ ꯍꯦꯛꯇ ꯇꯥꯎ ꯌꯥꯗꯦꯕ ꯑꯇꯩ ꯑꯇꯩ ꯁꯕꯖꯦꯛꯄꯨꯗꯤ ꯅꯪꯁꯨ ꯑꯗꯨꯝ ꯈꯪꯉꯤ ꯗꯤꯅꯦ ꯂꯣꯏ ꯍꯩꯌꯦꯕ ꯑꯗꯣ ꯎꯝ ꯒ꯭ꯌꯥꯟ ꯇꯥꯗꯕꯅꯤꯅ ꯅꯦꯠꯁꯦ ꯏꯗ ꯂꯣꯏꯈ꯭ꯔꯗꯤ ꯐꯒꯗꯧꯅꯦ ꯑꯩꯗꯤ ꯑꯩꯉꯣꯟꯗꯗꯤ ꯏꯇꯥꯕꯨꯗꯤ ꯍꯩꯕꯅꯤꯅ ꯃꯦꯠꯁꯦ ꯌꯥꯝꯅ ꯅꯨꯡꯉꯥꯏꯔꯝꯒꯅꯤ ꯑꯩꯗꯤ ꯃꯦꯠꯁꯦ ꯀꯌꯥ ꯊꯣꯏꯅ ꯍꯥꯟꯅꯗꯒꯤ ꯍꯩꯅꯔꯒ ꯂꯥꯛꯄ ꯅꯠꯇꯕꯅꯤꯅꯅꯦ ꯑꯩꯉꯣꯟꯗꯗꯤ ꯌꯥꯝꯅ ꯂꯨꯏꯌꯦꯕ ꯑꯇꯩ ꯑꯇꯩ ꯁꯕꯖꯦꯛꯄꯨꯗꯤ ꯑꯩ ꯉꯝꯃꯦꯕ ꯑꯗꯨꯒꯤ ꯅꯨꯡꯉꯥꯏꯇꯕꯩꯅꯤꯗ ꯏꯇꯥꯗ ꯑꯩꯅ ꯈꯔ ꯇꯥꯛꯎ ꯈꯣꯠꯂꯨ ꯍꯥꯏꯁꯦ ꯑꯇꯩ ꯑꯇꯩ ꯈꯪꯗꯕ ꯏꯇꯥꯅ ꯌꯥꯎꯔꯒꯗꯤ ꯑꯩꯉꯣꯟꯗ ꯑꯗꯨꯝ ꯍꯪꯉꯛꯑꯣ ꯑꯩꯁꯨ ꯑꯗꯨꯝ ꯍꯥꯏꯒꯦ ꯑꯗꯨꯒꯤ ꯏꯇꯥꯒ ꯑꯗꯨꯝ ꯍꯥꯟꯅꯗꯩꯁꯨ ꯄꯥꯝꯃꯤꯟꯅ ꯂꯥꯛꯄꯅꯤꯅ ꯍꯟꯗꯛꯇꯤ ꯑꯦꯛꯖꯥꯝꯁꯨ ꯃꯠ ꯁꯥꯡꯅ ꯀꯨꯏꯅ ꯐꯪ ꯅꯤꯅꯅꯦ ꯑꯩ ꯑꯦꯛꯖꯥꯝ ꯄꯥꯝꯃꯤꯟꯅꯔꯁꯦ ꯑꯗꯨꯏꯗꯤ ꯍꯌꯦꯡ ꯑꯦꯛꯖꯥꯝꯗ ꯅꯨꯡꯉꯥꯏꯔꯅꯤꯗꯅ ꯑꯗꯨꯗꯤ ꯏꯇꯥ ꯈꯪꯗ꯭ꯔꯒꯁꯨ ꯏꯕꯥꯅꯤ ꯀꯩꯅꯣ ꯑꯣꯖꯥꯗ ꯀꯩꯅꯣ ꯀꯩꯅꯣ ꯇꯥꯛꯄꯤꯌꯣꯅ ꯍꯥꯏꯕ ꯆꯠꯁꯤꯔꯣ
ꯌꯥꯝꯗꯤ ꯌꯥꯏꯌꯦ ꯏꯇꯥ ꯑꯗꯣ ꯑꯣꯖꯥꯁꯤꯡꯗꯣ ꯍꯣꯏ ꯍꯧꯖꯤꯛ ꯃꯣꯏꯁꯨ ꯑꯉꯥꯡꯁꯤꯡꯒꯤ ꯃꯣꯏ ꯁꯦꯃꯤꯁꯇꯔꯒꯤꯅꯦ ꯀꯩꯅꯣ ꯑꯦꯛꯖꯥꯝ ꯊꯥꯗꯧꯕ ꯀꯨꯏꯗ꯭ꯔꯦꯗꯤ ꯍꯥꯏꯕ ꯑꯗꯣ ꯃꯣꯏꯁꯨ ꯊꯥꯕꯛ ꯆꯤꯜꯂꯝ ꯒꯗ ꯃꯥꯟꯕ ꯑꯗꯨꯗꯒꯤ ꯁꯨꯝ ꯈꯟꯕꯒꯤ ꯑꯩꯅ ꯁꯦꯅꯤꯌꯥꯔꯗ ꯍꯪꯁꯤꯔꯥꯅ ꯍꯥꯏꯕꯅꯦ ꯕꯤꯇꯥꯗ ꯑꯗꯨꯕꯨꯗꯤ ꯀꯩꯁꯨꯕꯨꯗꯤ ꯀꯥꯏꯗꯦꯕ꯫ ꯏꯇꯥꯅ ꯁꯪꯅꯤ ꯍꯥꯏꯔꯗꯤ ꯑꯗꯨꯝ ꯆꯠꯂꯒ ꯍꯪꯉꯨꯕꯁꯨ ꯌꯥꯏ ꯑꯣꯖꯥꯗ ꯍꯥꯏꯗꯤ ꯃꯉꯣꯟꯗꯁꯨ ꯑꯗꯨꯝ ꯍꯔꯥꯎ ꯍꯔꯥꯎꯅ ꯑꯗꯨꯝ ꯇꯥꯛꯄꯤꯔꯛꯀꯅꯦꯕ꯫ ꯍꯥꯏꯗꯤ ꯑꯩꯈꯣꯏꯅ ꯈꯪꯗꯦ ꯍꯥꯏꯕꯗ ꯑꯣꯖꯥ ꯍꯥꯏꯗꯤ ꯁꯥꯇ꯭ꯔ ꯑꯃꯅ ꯈꯪꯗꯦ ꯈꯣꯠꯇꯦ ꯍꯥꯏꯕꯗ ꯑꯗꯨꯝ ꯑꯣꯖꯥꯅ ꯍꯔꯥꯎꯕ ꯖꯤ ꯃꯁꯥꯅ ꯑꯗꯨꯒꯤꯕꯨꯗꯤ ꯌꯥꯏꯌꯦ ꯀꯩꯁꯨ ꯀꯥꯏꯗꯦ ꯑꯗꯨꯒꯤꯕꯨꯗꯤ ꯏꯇꯥ ꯆꯠꯁꯦ ꯑꯗꯨꯝ꯫ ꯑꯗꯣ ꯃꯦꯠꯁꯦ ꯏꯇꯥꯅ ꯑꯩꯗꯣ ꯌꯥꯝꯅ ꯍꫭꯏ ꯑꯩꯁꯨ ꯌꯥꯝ ꯍꯩꯕꯕꯨꯗꯤ ꯅꯠꯇꯦ ꯍꯣꯏ ꯝꯝ ꯗꯨꯝ ꯀꯩꯅꯣ ꯇꯧꯕꯕꯨ ꯅꯠꯇꯦ ꯑꯗꯨ ꯁꯨꯝꯗ ꯈꯪꯕꯕꯨꯗꯤ ꯈꯪꯉꯤ꯫ ꯑꯗꯣ ꯍꯣꯏ ꯑꯗꯨꯝ ꯇꯥꯊꯣꯛ ꯇꯥꯁꯤꯟ ꯇꯧꯅꯔꯒ ꯂꯣꯏꯔꯦ ꯑꯗꯨꯒꯤꯕꯨꯗꯤ, ꯑꯗ ꯑꯩꯅ ꯈꯪꯕꯁꯨ ꯏꯇꯥꯅ ꯈꯪꯗꯦ, ꯏꯇꯥꯅ ꯈꯪꯕꯁꯨ ꯑꯩꯅ ꯈꯪꯗꯕ ꯌꯥꯎꯅꯕꯅꯤꯅ ꯑꯗꯨꯒꯤꯕꯨꯗꯤ ꯑꯗꯨꯝ ꯍꯥꯏꯅꯔꯒ ꯂꯣꯏꯔꯦ ꯑꯗꯨꯒꯤꯗꯤ ꯀꯩꯝ ꯀꯥꯏꯗꯦꯗ꯫ ꯑꯗꯣ ꯑꯁ ꯃꯊꯥꯗꯤ ꯁꯥꯏꯍꯦ ꯍꯥꯏꯖꯕꯒꯤ ꯋꯥꯅꯤ꯫ ꯑꯦꯛꯖꯥꯝ ꯑꯃ ꯊꯥ ꯂꯣꯏꯕꯗ ꯉꯥꯏꯔꯤ ꯑꯦꯛꯖꯥꯝ ꯑꯃꯃꯨꯛ ꯊꯥꯕꯒꯤ ꯂꯥꯛꯄꯁꯤꯗꯤ, ꯄꯣꯊꯥꯕꯒ ꯁꯪꯕꯖꯥꯠꯅꯠꯇꯦ ꯍꯟꯗꯛ ꯃꯌꯥꯁꯦ ꯍꯦꯛꯇ ꯃꯃꯥꯡꯗ ꯑꯦꯛꯖꯥꯝ ꯊꯥꯈꯤꯕ ꯂꯣꯏꯈꯤꯕꯗ ꯉꯥꯏꯃꯤꯅꯅꯦ ꯇꯨꯝꯐꯝ ꯆꯥꯐꯝ ꯈꯪꯗꯕꯤ ꯏꯁꯥ ꯖꯤꯖꯨꯅꯦ ꯍꯦꯛꯇ ꯀꯣꯛꯁꯦ ꯉꯥꯎꯕꯤꯅꯦ ꯍꯧꯔꯤꯁꯦ ꯍꯥꯏꯗꯤ꯫ ꯑꯍꯤꯡ ꯅꯨꯡꯁꯨ ꯐꯖꯅ ꯇꯨꯝꯗ꯭ꯔꯕꯅꯤꯅꯅꯦ ꯑꯦꯛꯖꯥꯝ ꯑꯃ ꯊꯥꯈꯤꯕꯒꯤ ꯂꯥꯏꯔꯤꯛ ꯑꯃꯨꯛ ꯄꯥꯕ ꯈꯣꯠꯄ ꯇꯧꯕꯗꯣ, ꯑꯗꯒꯤ ꯍꯟꯗꯛ ꯑꯃꯨꯛ ꯊꯥꯕꯒꯤꯗ ꯇꯧꯔꯛꯄꯅꯤꯅꯅꯦ, ꯏꯌꯥꯥꯡꯒꯁꯨ ꯈꯔ꯭ꯛ ꯈꯔꯛ ꯀꯪꯉꯦ ꯑꯩꯈꯣꯏ ꯏ ꯃꯥꯥꯟꯅ ꯍꯥꯏ ꯌꯥꯔꯔꯣꯏ ꯂꯥꯏꯔꯤꯛꯇꯨꯗ ꯁꯨꯝ ꯍꯣꯠꯅꯥ ꯂꯩꯔꯗꯤ, ꯀꯩꯀꯩꯅꯣ ꯈꯔ-ꯈꯔ ꯆꯥꯗꯅ ꯈꯣꯠꯇꯅ ꯄꯣꯠ ꯉꯥꯍꯥꯛ-ꯉꯥꯍꯥꯛ ꯄꯣꯠꯊꯥꯎꯅ, ꯑꯗꯣ ꯃꯣꯏ ꯋꯥꯈꯜꯗ ꯂꯥꯏꯛꯄꯥꯏꯅ ꯑꯗꯨꯝ ꯈꯜꯂꯝꯗꯣꯏꯅꯦꯕ꯫ ꯑꯩꯅꯗꯤ ꯁꯣꯝꯗ ꯋꯥꯈꯜꯁꯦ ꯃꯪꯉꯤꯕ ꯍꯥꯏꯗꯤ ꯑꯁ ꯀꯃꯥꯏꯅ ꯊꯥꯁꯤꯒꯦ, ꯄꯥꯈꯠꯂꯤꯕ ꯑꯩꯁꯨ ꯍꯥꯏꯗꯤ, ꯈꯔꯁꯨ ꯄꯥꯈꯠꯀꯜꯂꯤꯗꯅ ꯑꯩꯗꯤ꯫ ꯏꯇꯥꯅ ꯑꯗꯨꯝ ꯈꯪꯉꯤꯗꯨꯅꯤ꯫ ꯑꯗꯨꯗꯅꯦ ꯑꯩꯁꯦ ꯃꯊꯥꯗꯤ ꯁꯥꯏ ꯁꯥꯕꯒꯤ ꯋꯥꯗꯤ ꯃꯤꯉꯣꯟꯗ ꯍꯥꯏꯗꯣꯛꯇꯕꯗ ꯉꯥꯏ ꯏꯇꯥꯗꯕꯨꯗꯤ ꯑꯩꯅ ꯑꯃꯨꯛ ꯀꯣꯏꯗꯕꯒꯤ ꯍꯩꯗꯣꯛꯏꯅꯤꯗꯅ꯫ ꯑꯗꯣ ꯈꯪꯗꯦꯅꯦ ꯒ꯭ꯌꯥꯟ ꯇꯥꯗꯦ ꯇꯧꯔꯤꯁꯦ꯫ ꯗꯣ ꯏꯇꯥꯕꯨ ꯀꯩꯗꯧꯔꯝ ꯅꯣ ꯍꯧꯖꯤꯛꯄꯣ
ꯄꯥꯈꯠꯂꯨꯅꯨ ꯀꯩꯁꯨꯝꯇꯥ ꯑꯦꯛꯖꯥꯝꯒꯤ ꯅꯪꯅꯅꯦ ꯑꯣꯖꯥ ꯂꯥꯛꯑꯀꯥꯟꯗ ꯄꯨꯨꯡꯄꯥꯗ ꯄꯥꯈꯠꯂꯤ꯫ ꯑꯗꯨꯝ ꯅꯪꯒꯤ ꯏꯚꯝ ꯄꯣꯠꯇꯣ ꯑꯗꯨꯝ ꯇꯨꯃꯤꯟꯅ ꯄꯥꯛꯊꯔꯒ ꯏꯌꯣ ꯑꯣꯖꯥ ꯀꯅꯥꯝꯇꯅ ꯌꯦꯡꯉꯣꯏꯌꯦ꯫ ꯑꯣꯖꯥꯅ ꯌꯦꯡꯉꯤꯁꯤꯗꯤꯅꯦ ꯀꯨꯏꯂꯦꯡꯒ ꯂꯦꯡꯕ ꯎꯝ ꯑꯃꯥ ꯗ ꯑꯃꯗꯃꯨꯛ ꯎꯔꯨ ꯂꯩ ꯑꯗꯣ ꯑꯗꯨ ꯃꯤꯗꯣ ꯈꯠꯇꯅꯦ ꯌꯦꯡꯗꯣꯏꯁꯦ ꯏꯇꯥꯗꯤ ꯍꯦꯛ-ꯍꯦꯛ ꯃꯃꯥꯡꯗꯁꯨ ꯇꯥꯔꯤ ꯑꯗꯨꯗꯤ ꯑꯗꯨꯅ ꯇꯨꯃꯤꯟꯅ ꯏꯇꯥꯒꯤ ꯏꯐꯝ ꯊꯣꯛꯄꯗꯨꯗꯪ ꯏꯌꯣ ꯑꯗꯨꯅ ꯀꯩꯁꯨꯝꯇ ꯇꯧꯔꯣꯏꯌꯦ꯫ ꯑꯩꯁꯨ ꯍꯥꯟꯅ ꯌꯥꯝ ꯂꯦꯡꯉꯝꯃꯦ ꯑꯣꯖꯥꯅ ꯑꯩꯉꯣꯟꯗ ꯌꯥꯝ ꯌꯦꯡꯉꯤꯉꯦ ꯍꯥꯏꯕ ꯇꫭ ꯑꯗꯨꯒꯤ ꯍꯟꯇꯛꯀꯤ ꯃꯃꯥꯡ ꯄꯩꯈꯥꯗ ꯑꯩ ꯁꯨꯡꯌꯦꯡ ꯌꯦꯡꯗꯕꯗꯅꯦ, ꯑꯣꯖꯥꯅ ꯑꯩꯉꯣꯟꯗ ꯁꯨꯡꯌꯦꯡ ꯌꯦꯡꯉꯛꯇꯦ ꯈꯪꯉꯕ꯭ꯔꯥ꯫ ꯑꯩꯒꯤ ꯏ ꯋꯥꯟ ꯊꯣꯛꯣꯛꯄ ꯑꯗꯨꯝ ꯏꯕ ꯑꯗꯨꯅꯅꯦ ꯑꫭꯖꯥꯅ ꯑꯁ ꯎꯟ ꯏꯌꯨ-ꯏꯌꯨ ꯐꯖꯅ ꯗꯨꯝ ꯏꯌꯨ꯫ ꯍꯥꯏꯔꯝꯃꯒ ꯆꯠꯈꯤ ꯏꯕꯦꯃ ꯅꯪꯗꯤꯗꯨ ꯅꯠꯇꯦ ꯃꯤꯅ ꯀꯩꯅꯣ ꯇꯧꯕꯗꯕꯨ ꯄꯥꯗ ꯄꯥ ꯍꯜꯂꯕꯅꯤꯅ ꯑꯣꯖꯥꯅꯁꯨ ꯌꯦꯡꯁꯤꯟꯕꯣꯏꯗ ꯅꯤꯡꯉꯤꯅꯦꯅ ꯅꯪꯅ ꯄꯥꯈꯠꯄꯗꯣ ꯇꯧꯒꯅꯣ ꯐꯖꯅ ꯅꯪ ꯏꯐꯝ ꯊꯣꯛꯄꯗꯨꯗ ꯏꯌꯣ ꯏꯕꯤꯃ꯫ ꯑꯩꯕꯨꯗꯤ ꯍꯧꯖꯤꯛ ꯀꯩꯁꯨꯗ ꯊꯣꯏꯗꯣꯛꯄꯗꯤ ꯇꯧ ꯇꯤꯌꯦ ꯂꯥꯏꯔꯤꯛ ꯌꯦꯡꯉꯝꯃꯕ ꯅꯠꯇꯅꯤ
ꯍꯥꯏꯗ ꯑꯩꯖꯨ ꯗꯨꯃꯥꯏꯅ ꯇꯧꯔꯏ ꯃꯊꯪꯒꯤ ꯑꯦꯛꯖꯥꯝꯗꯨꯕꯨꯅꯤ ꯑꯗꯣ ꯑꯩꯈꯣꯏꯅ ꯍꯧꯖꯤꯛ ꯊꯥꯒꯗꯕ ꯑꯦꯛꯖꯥꯝꯁꯦ ꯍꯥꯏꯗꯤ ꯑꯗꯨꯝꯗꯤ ꯂꯨꯏꯗꯅꯀꯣ ꯍꯥꯏꯗ ꯂꯩꯦ ꯑꯗꯣ ꯈꯔ ꯀꯟꯅꯗꯤ ꯍꯣꯠꯅꯁꯤ ꯇ ꯌꯥꯔꯒꯗꯤ ꯑꯗꯨꯝ ꯃꯇꯝ ꯁꯪꯂꯤꯉꯩꯗ ꯑꯗꯨꯝ ꯄꯥꯔ ꯈꯣꯠꯂ ꯇꯧꯅꯕ ꯀꯣ ꯑꯗꯨ ꯈꯪꯗꯦꯅ ꯇꯧꯔꯤꯁꯦ ꯑꯗꯨꯝ ꯌꯨꯝꯒꯤ ꯊꯕꯛꯁꯨ ꯌꯨꯝ ꯁꯨꯝ ꯂꯩꯔꯕꯅꯤꯅꯅꯦ ꯌꯨꯝꯒꯤ ꯊꯕꯛꯁꯨ ꯑꯗꯨꯨꯝ ꯄꯥꯡꯅꯤꯡꯉꯩꯗ ꯏꯃꯥꯅ ꯋꯥꯕꯁꯦ ꯎꯕꯗ ꯑꯗꯣ ꯍꯣꯏ ꯌꯥꯝꯅ ꯄꯥꯡꯕꯕꯨꯗꯤ ꯅꯠꯇꯦ ꯑꯗꯨꯏꯁꯨ ꯃꯇꯝꯗꯣ ꯑꯗꯨꯗ ꯃꯥꯡꯉꯦ ꯍꯥꯏꯕꯗꯤ ꯅꯠꯇꯕ ꯑꯗꯣ ꯌꯥꯔꯒꯗꯤ ꯑꯗꯨꯝ ꯄꯨꯡꯁꯦ ꯌꯥꯍꯧꯕꯗꯒꯤꯗꯤ ꯑꯗꯨꯝ ꯄꯥꯅꯤꯡꯉꯕꯅꯦꯕ ꯄꯥꯅꯤꯡꯕꯅꯤ ꯍꯥꯏꯗꯤ ꯊꯥ ꯑꯃ ꯃꯇꯝ ꯍꯥꯏꯁꯦ ꯈꯪꯍꯧꯔꯨꯗꯅ ꯉꯁꯤ ꯑꯃꯨꯛ ꯆꯠꯈꯤꯅꯤ ꯍꯌꯦꯡ ꯑꯃꯨꯛ ꯆꯠꯈꯤꯅꯤ ꯑꯗꯨ ꯑꯗꯣ ꯉꯥꯏꯍꯥꯛ ꯑꯃꯨꯛ ꯒ꯭ꯌꯥꯟ ꯇꯥꯕ ꯃꯇꯝ ꯑꯃꯨꯛ ꯂꯣꯏꯁꯤꯟꯈꯤꯅꯤ ꯉꯥꯏꯍꯥꯛ ꯄꯣꯊꯥꯔꯤꯉꯩ ꯑꯃ ꯇꯧꯔꯤꯉꯩ ꯑꯗ ꯀꯣꯏꯖꯠꯕꯒꯇꯣ ꯐꯪꯗ꯭ꯔꯦꯀꯣ ꯍꯥꯏꯗꯤ ꯑꯦꯛꯖꯥꯝꯁꯦ ꯃꯊꯪ ꯃꯊꯪ ꯂꯩꯁꯜꯂꯛꯇꯅ ꯑꯩꯈꯣꯏꯁꯨ ꯑꯦꯛꯖꯥꯝ ꯂꯣꯏꯕ꯭ꯔꯗꯤ ꯈꯜꯂꯔꯦꯗꯤ ꯐꯤꯌꯥꯔꯋꯦꯜ ꯀꯩꯅꯣ ꯇꯧꯔꯛꯑ ꯑꯗꯨꯣꯏꯅꯤꯅꯦ ꯑꯁ ꯅꯨꯡꯉꯥꯏꯇꯦ ꯑꯦꯛꯖꯥꯝ ꯂꯣꯏꯒꯤꯅꯤ ꯈꯟꯕꯗ ꯑꯗꯨꯒꯤ ꯈꯛꯇ ꯂꯣꯏꯍꯟꯅꯤꯡꯗꯦ ꯇꯧꯔꯤꯁꯦ ꯑꯗꯨꯝ ꯍꯥꯏꯕꯅꯤ ꯂꯥꯏꯔꯤꯛ ꯇꯝꯕ ꯂꯣꯏꯈ꯭ꯔꯒꯗꯤ ꯃꯊꯥꯁꯦ ꯑꯔꯣꯏꯕꯅꯦ ꯁꯥꯗꯣꯏꯁꯦ ꯑꯗꯨꯗꯒꯤ ꯌꯨꯝꯒꯤ ꯄ꯭ꯔꯦꯁꯔꯕꯨ ꯂꯥꯛꯄꯅꯦ ꯑꯃꯕꯨ ꯂꯥꯛꯄꯅꯦ ꯑꯗꯨ ꯑꯦꯛꯖꯥꯝꯁꯦ ꯑꯗꯨꯒꯤ ꯈꯜꯂꯗꯤ ꯂꯣꯏꯍꯟꯅꯤꯡꯗꯦ ꯁꯥꯇ꯭ꯔꯒꯤ ꯄꯨꯟꯁꯤꯁꯦ ꯑꯃꯔꯣꯝꯛꯇꯗꯤ ꯅꯨꯡꯁꯤ ꯈꯟꯗ ꯂꯣꯏꯔꯗꯤ ꯑꯗꯨ ꯑꯩꯈꯣꯏꯅꯕꯨꯗꯤ ꯂꯥꯏꯔꯤꯛ ꯄꯥꯅꯤꯡꯗꯄ ꯈꯣꯠꯄꯒꯤꯗꯤ ꯁꯥꯇ꯭ꯔꯒꯤ ꯄꯨꯟꯁꯤꯁꯤ ꯂꯣꯏꯍꯟꯅꯤꯡꯕ ꯑꯗꯣ ꯂꯣꯏꯔꯝꯗꯥꯏꯁꯤꯗꯗꯤ ꯂꯣꯏꯍꯟꯅꯤꯡꯗꯦꯅꯦ ꯑꯁ ꯅꯨꯡꯗꯤ ꯅꯨꯡꯉꯥꯏꯇꯦ ꯑꯦꯛꯖꯥꯝ ꯂꯣꯏꯈꯤꯗꯣꯏꯁꯦ ꯃꯊꯥ ꯑꯗꯨꯝ ꯁꯥꯏꯟ ꯇꯧꯔꯤꯁꯦ
ꯑꯁ ꯀꯩꯁꯨ ꯊꯣꯏꯗꯣꯛ ꯍꯦꯟꯅ ꯍꯦꯟꯅꯁꯨ ꯈꯟꯖꯤꯜꯂꯨꯔꯅꯨ ꯑꯩꯈꯣꯏ ꯃꯇꯝ ꯃꯇꯨꯡꯟꯅ ꯑꯩꯈꯣꯏꯅ ꯀ꯭ꯂꯥꯁ ꯅꯥꯏꯟ ꯇꯦꯟ ꯀꯥꯔꯛꯄꯗ ꯍꯧꯖꯤꯛ ꯀꯣꯂꯦꯖ ꯀꯥꯔꯦ ꯑꯗꯨ ꯃꯇꯝ ꯃꯇꯨꯡ ꯑꯣꯟꯕ ꯂ ꯂꯥꯏꯁꯤꯤ ꯑꯩꯈꯣꯏꯅ ꯑꯗꯨꯝ ꯂꯥꯏꯔꯤꯛ ꯇꯝꯃꯒ ꯂꯩꯒꯦ ꯍꯥꯏꯕꯗꯤ ꯌꯥꯕ ꯃꯥ ꯁꯤ ꯑꯦꯛꯖꯥꯝ ꯀꯁꯤ ꯊꯥꯗꯣꯛ ꯊꯕꯛ ꯏꯪꯈꯥꯡꯒꯤ ꯑꯦꯛꯖꯥꯝꯁꯨ ꯊꯥꯅꯕ ꯇꯧꯁꯦ ꯅꯪ ꯏꯃꯅꯁꯨ ꯅꯪ ꯊꯕꯛ ꯃꯆꯥ ꯑꯃ ꯇꯧꯁꯤꯜꯂꯛꯑꯣ ꯍꯥꯏꯗꯅ ꯅꯅꯥꯎ ꯍꯣꯏꯒꯤ ꯃꯇꯦꯡ ꯈꯔ ꯇꯧꯅꯕ ꯑꯩꯅ ꯁ ꯅꯪ ꯍꯣꯠꯅ ꯂꯩꯕꯁꯨ ꯉꯝꯗꯦ ꯅꯅꯥꯎꯍꯣꯏꯒꯤ ꯍꯥꯏꯕꯗꯣ
ꯑꯣ ꯑꯗꯨꯕꯨꯗꯤ ꯑꯩꯁꯨ ꯈꯜꯂꯤꯅꯦ ꯑꯩꯁꯤ ꯂꯣꯏ ꯃꯉꯥ ꯀꯩꯗꯧꯁꯤꯒꯦ ꯑꯗꯨꯒ ꯍꯥꯏꯗꯤ ꯏꯃꯨꯡ ꯕꯤꯖ ꯃ ꯃꯇꯦꯡ ꯈꯔ ꯄꯥꯡꯉꯝꯅꯕ ꯍꯥꯏꯗꯤ ꯁꯨꯝ ꯁꯨꯃꯥꯏꯅ ꯁꯨꯝ ꯂꯩꯔꯒ ꯇꯧꯕꯗꯤ ꯂꯩ ꯌꯥꯕ ꯅꯠꯇꯕꯅꯤꯅ ꯑꯩꯈꯣꯏꯁꯨ ꯆꯥꯎꯔꯛꯑꯅꯤꯅ ꯑꯗꯨꯗꯗꯒꯤ ꯂꯥꯏꯔꯤꯛꯁꯨ ꯃꯇꯝꯗ ꯂꯣꯏꯁꯜꯂꯛꯑꯒꯗꯤ ꯍꯥꯏꯗꯤ ꯄꯩꯁꯥ ꯅꯨꯡꯁꯥ ꯊꯣꯛꯅꯕ ꯂꯝꯕꯤ ꯌꯥꯗ꯭ꯔꯒꯗꯤ ꯐꯔꯛ ꯇꯥꯔꯅꯦꯕ ꯍꯥꯏꯗꯤ ꯏꯁꯥ ꯁꯨꯝ ꯂꯩꯕ ꯌꯥꯕ ꯅꯠꯇꯕꯅꯤꯅꯀꯣ ꯑ ꯏꯁꯥꯛꯁꯨ ꯆꯥꯎꯁꯜꯂꯛꯏ ꯌꯨꯝꯗꯒꯤ ꯁꯨꯝ ꯍꯥꯏꯕꯗꯨꯁꯨ ꯅꯨꯡꯉꯥꯏꯇꯦꯕ ꯏꯃꯥ ꯍꯣꯏꯁꯨ ꯑꯍꯟ ꯑꯣꯏꯣꯏꯁꯜꯂꯛꯑꯕꯅꯤꯅ ꯃꯣꯏꯒꯤ ꯃꯇꯦꯡ ꯁꯨꯝ ꯂꯧꯔꯒ ꯂꯩꯕꯗꯣ ꯑꯗꯨ ꯅꯨꯡꯉꯥꯏꯇꯦ ꯑꯩꯁꯨ ꯈꯜꯂꯝꯟꯃꯤꯅꯦ ꯍꯥꯏꯗꯤ ꯁꯤ ꯑꯦꯛꯖꯥꯝꯁꯦ ꯂꯣꯏꯕꯒ ꯀꯩꯗꯣꯛꯁꯤꯒꯦ ꯀꯩꯀꯩ ꯇꯥꯟꯅꯔꯒ ꯑꯗꯨꯃꯥꯏꯅ ꯌꯨꯝꯒ ꯇꯥꯟꯅꯔꯒ ꯑꯩꯁꯨ ꯑꯗꯣ ꯁꯤꯒꯤ ꯑꯦꯛꯖꯥꯝꯁꯤꯦ ꯅꯝꯃꯒ ꯃꯥꯏ ꯄꯥꯛꯑꯗꯤ ꯏꯇꯥꯥꯏ ꯌꯥꯝ ꯊꯤꯅ ꯍꯔꯥꯎꯅꯤꯡꯉꯣ ꯍꯥꯏꯗꯤ ꯑꯗꯨ ꯍꯣꯏ ꯉꯝꯅꯕꯒꯤ ꯍꯣꯠꯅꯁꯤ ꯑꯗꯣ ꯂꯛꯇꯕꯨꯗꯤ ꯂꯩꯀꯣ ꯗꯥꯎꯗꯁꯨ ꯑꯗꯨꯝ ꯇꯝꯕꯗꯤ ꯉꯝꯗꯦ ꯐꯅꯌꯥꯝ ꯄꯥꯔꯒꯁꯨ ꯑꯗꯨ ꯌꯦꯡꯁꯦ ꯍꯥꯏꯗꯅ ꯑꯗꯨꯝ ꯁꯤꯒꯤ ꯑꯦꯟꯖꯥꯝꯁꯦ ꯊꯥꯔꯒ ꯃꯑꯣꯡꯗꯣ ꯑꯗꯨꯗꯒꯤ ꯍꯤꯗꯥꯛꯒꯗ ꯊꯥꯅꯔꯅꯕ ꯆꯥꯊꯣꯛꯄ ꯌꯥꯕ ꯑꯩꯈꯣꯏꯒꯤ ꯏꯍꯩꯁꯤꯁꯨ ꯃꯥꯡꯍꯟꯅꯤꯡꯗꯦ ꯍꯩꯖꯔꯤꯕ ꯏꯍꯩ ꯈꯔꯁꯦ ꯃꯤꯉꯣꯟꯗ ꯇꯥꯛꯊꯣꯛꯑꯒ ꯈꯪꯍꯟꯕꯗꯨꯁꯨ ꯄꯥꯝꯃꯦ ꯑꯗꯨꯗ ꯑꯩ ꯀꯥꯟꯗꯤ ꯀꯅꯤ ꯈꯪꯉꯤ ꯏꯇꯥ ꯁꯤꯒꯤ ꯏꯍꯩꯁꯦ ꯇꯝꯕꯗ ꯑꯩꯉꯣꯟꯗ ꯍꯥꯏꯗꯤ ꯑꯩꯉꯣꯟꯗ ꯀꯥꯟꯅꯕ ꯂꯥꯛꯑꯦ ꯍꯥꯏꯗꯤ ꯉꯍꯥꯟꯋꯥꯏ ꯑꯩꯅꯒ ꯁꯨꯝ ꯇꯧꯕꯗꯣ ꯑꯗꯨꯗꯨꯒꯤ ꯁꯨꯝ ꯌꯦꯡꯅꯔꯛꯄ ꯀꯥꯟꯗ ꯁꯤꯒꯤ ꯏꯍꯩꯁ ꯇꯝꯖꯕ ꯀꯥꯟꯗ ꯑꯩꯉꯣꯟꯗ ꯀꯥꯟꯅꯕꯗꯤ ꯌꯥꯝꯅ ꯐꯪꯉꯦ ꯑꯗꯣ ꯍꯟꯗꯛꯇꯤ ꯑꯃꯨꯛ ꯊꯥ ꯄꯅ ꯑꯝꯇ ꯁꯨꯔꯦ ꯁꯤꯒꯤ ꯑꯩꯅ ꯇꯝꯖꯔꯤꯕ ꯏꯍꯩꯁꯦ ꯐꯖꯅ ꯁꯤꯖꯤꯟꯅꯗꯕꯁꯦ ꯑꯗꯣ ꯍꯟꯗꯛꯇꯤ ꯑꯃꯨꯛ ꯉꯁꯤ ꯑꯍꯤꯡꯗ ꯈꯜꯂꯦ ꯐꯖꯅ ꯍꯥꯏꯅꯦ ꯑꯅ ꯇ ꯆ ꯏꯍꯩꯁꯦ ꯃꯥꯡꯍꯟꯅꯤꯡꯗꯦꯅ
ꯑꯥ ꯍꯣꯏ ꯍꯣꯏ ꯏꯇꯥ ꯑꯥ ꯏꯇꯥ ꯑꯗꯣ ꯑꯩꯁꯨꯅꯦ ꯑꯩꯈꯣꯏ ꯏꯕꯣꯛꯅ ꯀꯧꯔꯛꯑꯦ ꯃꯥꯒꯤ ꯏꯁꯤꯡ ꯑꯝꯇ ꯀꯜꯂꯣ ꯂꯥꯛꯑꯣ ꯍꯥꯏꯔꯑꯦ ꯑꯝꯇ ꯊꯝꯃꯒꯦꯀꯣ ꯑꯗꯨꯗꯤ ꯑꯩ ꯑꯃꯨꯛ ꯇꯧꯔꯛꯀꯦ
ꯊꯃꯣ ꯊꯃꯦ
ꯑ ꯑ ꯍꯣ